ꯇꯥꯔꯕ
ꯄꯥ ꯁꯦꯝꯃꯤꯁ ꯃꯅꯨꯡꯁꯤ ꯍꯩ ꯍꯦꯛꯄ ꯌꯥꯔ
ꯑꯁꯗꯒꯤ ꯖꯥꯝ ꯅꯨꯡꯗꯗꯣ ꯑꯝꯇ ꯐꯖꯅ ꯇꯧꯔꯦꯔꯒ ꯖꯨꯏꯁ ꯁꯦꯝꯅ ꯊꯛꯄꯅ ꯐꯠꯇ꯭ꯔꯣ
ꯨꯏ ꯁꯖꯨ ꯁꯦꯟꯖꯔꯣ
ꯁꯤ ꯅ ꯌꯥꯎꯗꯣ
ꯎꯝ ꯑꯁ ꯌꯥꯖꯅꯤꯗ ꯋꯥꯔꯦ ꯈꯣꯡꯉ ꯁꯤꯗꯔꯦ ꯏꯕꯨꯡꯉꯣ ꯆꯠꯃꯟꯗꯅ ꯎꯝ
ꯑꯩ ꯋꯦꯠ ꯈꯔ ꯇꯥꯜꯔꯦ ꯃꯗꯨꯣ ꯈꯪꯗꯅ
ꯑꯥ
ꯃꯔꯤꯃꯨꯛ ꯆꯥꯡ ꯇꯥꯔꯦꯅꯦ
ꯆꯪ ꯇꯥꯔꯦꯒ
ꯍꯟꯗꯁꯨ ꯄꯨꯛꯁꯦ ꯈꯔ ꯀꯪꯗ꯭ꯔꯦꯅ ꯈꯜꯂꯦꯕ ꯑꯩꯁꯦ ꯇ ꯕꯣ ꯌꯦꯡꯉꯝꯕꯅꯤ ꯀꯩꯅꯣꯒꯤ ꯄꯣꯔꯇꯨꯒꯜꯒꯤ
ꯁ꯭ꯋꯤꯠꯖꯔꯂꯦꯟ ꯑꯣ ꯍꯂ
ꯎꯝ ꯁ꯭ꯋꯤꯠꯖꯔꯂꯦꯟꯗꯣ ꯕꯦꯠ ꯇꯧꯖꯔꯅ ꯈꯜꯂꯝꯕꯅꯦ
ꯑꯥ
ꯇꯥꯟꯁꯤꯜꯂꯛꯄ ꯑꯃꯨꯛ ꯄꯣꯊꯣꯛꯈ꯭ꯔ꯭ꯔꯤꯌꯦꯅ
ꯁꯝꯅ ꯗꯥꯎꯗ ꯀꯥꯕꯅꯦ ꯁꯤꯅꯦꯕ
ꯅꯣꯏꯔꯣ
ꯍꯦ
ꯑꯃꯅ ꯅꯝꯕꯔ ꯇ꯭ꯋꯦꯟꯇꯤ ꯋꯥꯟ ꯂꯤꯄ ꯑꯃ ꯁꯤ ꯍꯥꯏꯗ ꯉꯅꯥꯥꯟꯅꯣꯕ
ꯗꯤꯌꯥꯒꯣ ꯖꯣꯇꯥ ꯉꯁꯤꯁꯦ ꯃꯥꯏ ꯉꯁꯤꯁꯦ ꯃꯥꯏ ꯗꯦꯠ ꯑꯦꯅꯤꯚꯔꯁꯔꯤꯅꯦ ꯃꯃꯥꯡꯗ ꯃꯣꯏ ꯅꯦꯁꯅꯦꯜ ꯐꯥꯏ ꯁꯥꯥꯒ ꯂꯧꯕꯗꯣ
ꯑꯣꯥ
ꯅꯦꯁꯅꯦꯒꯤ ꯐꯥꯏꯅꯜ ꯁꯥꯟꯅꯗ ꯁ ꯏꯁꯄꯦꯅꯔ ꯁꯥꯟꯅꯗ ꯃꯣꯏ ꯀꯈꯤꯕꯗꯗꯨ ꯈꯪꯍꯧꯔꯕ
ꯈꯥꯎꯗꯦꯔꯦ ꯌꯦꯡꯇꯤ
ꯑꯗꯨꯗ ꯐꯥꯏꯅꯦꯜꯁ ꯁꯥꯟꯅ ꯅꯧꯔꯦꯗꯅꯅꯥ
ꯎꯝ
ꯐꯥꯏꯅꯥꯟꯁꯤꯌꯦ ꯖꯨꯟꯒꯤꯗ꯭ꯤ ꯇ꯭ꯋꯦꯟꯤ ꯇ꯭ꯋꯦꯟꯤꯥꯏꯚꯇ ꯁꯥꯟꯅꯈꯤꯕꯅꯦꯕ
ꯎꯝ
ꯎꯟꯅꯔ ꯑꯣꯏꯔꯀꯥꯟꯗ ꯃꯆꯤꯟ ꯃꯅꯥꯎꯃꯛ ꯂꯝꯕꯣꯏꯒꯤꯅꯤ ꯊꯧꯔꯦꯗ ꯀꯥꯔ ꯑꯦꯛꯁꯤꯗꯦꯟ ꯁꯤꯕꯅꯤ
ꯑꯣ
ꯇꯦꯌꯥꯔ ꯇꯦꯌꯥꯔ ꯄꯣꯛꯈꯥꯏꯔꯛꯄꯅꯦ ꯍꯥꯏꯕ꯭ꯔꯥ ꯀꯩꯅꯣ ꯑꯗꯨꯒ ꯔꯣꯠꯀꯤ ꯅꯥꯀꯟꯗ ꯂꯩꯕ ꯑꯩꯈꯣꯏꯒꯤ ꯌꯣ ꯐꯦꯟꯁꯤꯡ ꯇꯧ ꯂꯩꯕꯗꯣ
ꯍꯥꯥ
ꯑꯗꯨꯝꯅ ꯊꯨꯝꯖꯤꯜꯂꯒ ꯑꯃꯨꯛ ꯀꯥꯔꯗꯣ ꯕ꯭ꯂꯥꯁ ꯇꯧꯅꯕ
ꯑꯥ ꯐꯗꯤ ꯐꯖꯕ꯭ꯔꯕ ꯄ꯭ꯂꯦ ꯃꯥꯁꯨ
ꯐꯖꯅ ꯂꯤꯚꯔ ꯂꯤꯚꯔ ꯄꯨꯜꯗ ꯌꯥꯎꯅ ꯏꯁ꯭ꯇꯥꯏꯀꯔꯅꯦ
ꯈ꯭ꯋꯥꯏ ꯍꯧꯖꯤꯛ ꯈ꯭ꯋꯥꯏ ꯐꯖꯕ ꯀ꯭ꯂꯕꯇ ꯍꯥꯏꯁꯤ ꯀꯅꯥꯅ ꯌꯥꯎꯏꯦ ꯀꯔꯝꯕ ꯇꯤꯝꯅ
ꯀꯩꯅꯣꯒꯤꯔ ꯄꯣꯔꯇꯨꯒꯜꯒꯤꯔ
ꯅꯠꯇꯌꯦ ꯂꯝ ꯈꯨꯗꯤꯡꯃꯛꯁꯤꯗꯅꯦ ꯀꯔꯝꯕ ꯀ꯭ꯂꯞꯇꯅ ꯌꯥꯝ ꯌꯥꯝꯅ ꯌꯥꯎꯅꯒꯦꯕ ꯃꯃꯤꯡ ꯆꯠꯄꯗ
ꯃꯃꯤꯡ ꯆꯠꯄ ꯀ꯭ꯂꯞꯇ ꯌꯥꯎꯕꯁꯤ ꯀꯩꯅꯣ ꯈꯛꯇꯅ ꯑꯣꯏꯗꯣꯏꯅꯦ ꯐ꯭ꯔꯥꯟꯁ ꯑꯣꯏꯗꯣꯏꯔꯥ ꯐ꯭ꯔꯥꯟꯁ ꯔꯦꯜꯗ ꯀꯩꯅꯣ ꯕꯥꯞꯄꯦ ꯕꯥꯞꯄꯦ ꯌꯥꯎꯔꯦꯗꯅ
ꯎꯝ ꯍꯧꯖꯤꯛꯁꯦ ꯑꯦꯝꯄꯥꯄꯦꯛ ꯀ ꯀꯔꯝꯕꯗ ꯂꯩꯔꯤꯒꯦ ꯄꯤ ꯁꯤꯗ ꯂꯩ ꯂꯩꯇ꯭ꯔꯦ
ꯔꯦꯃꯦꯗꯤꯗꯇꯒꯤ ꯃꯥꯗꯤ ꯑꯅꯤꯔꯛ ꯑꯃꯨꯛ ꯁꯨꯔꯕꯕ ꯑꯃꯨꯛ ꯇꯂꯞ ꯑꯃꯨꯛ ꯌꯥꯎ
ꯎꯝ ꯁꯤꯖꯟ ꯑꯅꯤ ꯁꯨꯔꯦ ꯏꯔꯥ ꯂꯥꯛꯁꯤꯅ ꯑꯩ ꯇꯉꯥꯏꯅꯤꯗꯨꯗ ꯇ꯭ꯋꯦꯟꯇꯤ ꯇꯨꯒꯤ ꯋꯥꯔꯜ ꯀꯞ ꯂꯥꯛꯄꯅꯤꯅ
ꯑꯗꯨ ꯄꯤ ꯑꯥꯏꯆ ꯁꯤꯗ ꯑꯃꯨꯛ ꯌꯥꯎꯔꯝꯃꯤꯗꯨꯗꯤ
ꯄꯤ ꯑꯦꯁꯤꯗ ꯍꯥꯟ ꯌꯥꯎꯔꯝꯕ
ꯎꯝ
ꯍꯟꯗꯛ ꯔꯦꯜꯃꯤꯠ ꯇ ꯂꯥꯛꯄ
ꯄꯤ ꯑꯩꯆ ꯒꯗꯦ ꯃꯦꯗꯤꯠꯀꯅ ꯌꯥꯝ ꯌꯥꯝꯅ ꯃꯃꯤꯡ ꯑꯆꯥꯠ ꯆꯠꯄ ꯂꯩꯔꯤꯁꯤꯅ ꯀꯃꯥꯏꯅ ꯇꯧꯔꯤꯖꯥꯠꯅꯣꯕ
ꯃꯃꯤꯡ ꯊꯠꯇꯦ ꯑꯗꯨꯕꯨ ꯃꯃꯤꯡ ꯆꯠꯄ ꯍꯥꯏꯁꯦ ꯃꯥꯒꯤ ꯀꯩꯅꯣꯒꯤꯅ ꯀꯟꯇ꯭ꯔꯤꯒꯤꯅ ꯀꯟꯇ꯭ꯔꯤ ꯏꯁ꯭ꯄꯦꯟꯒꯤꯁꯨ ꯃꯣꯏꯒꯤ ꯏꯁ꯭ꯄꯦꯟ ꯑꯩꯈꯣꯏꯒꯤ ꯀꯃꯥꯏ ꯍꯥꯏꯇꯥꯔꯦ ꯏꯟꯗꯤꯌꯥꯒꯁꯨ ꯏꯟꯗꯤꯌꯥꯒꯤ ꯁꯨꯄꯔ ꯂꯤꯛ ꯂꯩꯗꯅ
ꯅꯠꯇꯤꯌꯦ ꯑꯩꯅ ꯍꯥꯏꯗꯨꯗꯤ ꯃꯃꯤꯡ ꯆꯠꯄ ꯃꯣꯏꯅ ꯃꯤ ꯃ ꯌꯥꯝ ꯂꯦꯛꯁꯜꯂꯤꯁꯦ ꯄꯩꯁꯥ ꯄꯥꯏ ꯍꯥꯏꯕ ꯑꯩꯅ ꯍꯥꯏꯖꯤꯅ
ꯃꫭꯏ ꯀꯩꯅꯣꯗ ꯄꯩꯁꯥ ꯄꯥꯏ ꯏꯁ꯭ꯄꯣꯟꯁꯔꯁꯨ ꯐꯥꯎꯟꯗꯔ ꯄꯩꯁ ꯄꯩꯁꯥ ꯄꯥꯏꯕꯩꯖꯨ ꯑꫭꯏꯔꯝꯖꯥꯏ ꯍꯥꯏꯗꯤ ꯃꯣꯏ ꯃꯦꯅꯦꯖꯔꯗꯨꯁꯨ ꯁꯥ ꯃꯣꯏ ꯏꯁꯣꯟ ꯄꯩꯁꯥ ꯂꯩꯔꯦꯅ ꯑꯗꯨꯗ ꯂꯩꯔꯤꯅꯤ ꯀꯩꯅꯣ ꯑꯗꯨ ꯔꯦꯜ ꯔꯦꯜꯒꯤꯁꯨ ꯄꯩꯁꯥꯗꯣ ꯄꯥꯏꯔꯕꯅꯤꯅ ꯑꯣꯂꯤꯁꯤꯌꯥꯟ ꯑꯃ ꯐ꯭ꯔꯥꯟꯁꯀꯤꯗꯣ
ꯎꯝ
ꯑꯗꯨꯒꯗꯣ ꯑ ꯌꯨꯔꯣ ꯃꯤꯂꯤꯌꯟ ꯇꯨ ꯇ꯭ꯋꯦꯟꯇꯤ ꯄꯤꯔꯒꯦ ꯌꯣꯜꯂꯣ ꯍꯥꯏꯅꯤ ꯑꯗꯒꯤꯗꯤ ꯄꫭꯔꯇꯣꯒꯜꯒꯤ ꯗꯦꯃꯦ ꯂꯩꯁꯨ ꯍꯥꯟꯅ ꯕꯔꯁꯦꯂꫭꯅꯗ ꯂꯩꯔꯝꯕꯅꯦ
ꯃꯥꯗꯤ ꯍꯩꯗꯤ ꯍꯩꯕ꯭ꯔꯕ
ꯍꯩꯕꯅꯦ ꯂꯦꯐ ꯔꯥꯏꯠ ꯂꯣꯏ ꯀꯥꯎꯉꯝꯕꯅꯦ ꯍꯥꯟꯅꯅꯦ ꯃꯣꯏ ꯍꯧꯖꯤ ꯃꯥ ꯄꯩꯁꯥ ꯇꯥꯡ ꯂꯩꯔꯤꯉꯅꯣ ꯕꯥꯔ ꯕꯥꯁꯔꯣꯟꯜ ꯂꯣꯅꯥꯅ ꯃꯥꯅꯦ ꯀꯣꯟꯇꯤꯅꯣꯅꯦ ꯑꯦꯒ꯭ꯔꯦꯁꯃꯦꯟꯅ ꯄꯩꯁꯥ ꯌꯥꯝ ꯇꯥꯡꯉ ꯂꯩꯔꯦꯅ
ꯎꯝ
ꯑꯗꯨꯗꯒꯤ ꯃꯣꯏꯁꯤ ꯏꯀꯣꯅꯣꯃꯤ ꯀ꯭ꯔꯥꯁ ꯑꯣꯏꯔꯦ ꯑꯗꯒꯤ ꯃꯣꯏ ꯁꯤꯖꯟꯗꯨ ꯐ꯭ꯂꯣꯞ ꯆꯠꯄ ꯄꯩꯁꯥ ꯌꯥꯝ ꯇꯥꯡ ꯂꯩꯁꯤꯜꯂꯨꯔꯒ ꯑꯗꯒꯤꯗꯤ ꯗꯦꯝꯕꯂꯤ ꯑꯃꯨꯛ ꯏꯟꯖꯨꯔꯤ ꯂꯩꯔꯗꯅ
ꯎꯝ
ꯑꯗꯒꯤ ꯌꯣꯟꯊꯣꯔꯛꯑꯦ ꯌꯦꯁꯤꯅ ꯂꯧꯔꯦ
ꯎꯝ
ꯑꯗꯩ ꯒ꯭ꯔꯤꯁꯃꯤꯦꯟꯁꯨ ꯑꯃꯨꯛ ꯑꯥꯏꯊꯣꯏꯗ ꯀꯣꯟꯅ ꯆꯠꯈ꯭ꯔꯦ
ꯍꯧꯖꯤꯛꯇꯤ ꯄꯤ ꯑꯩꯆ ꯇꯤꯖꯤꯕꯨ ꯌꯥꯗ꯭ꯔꯕꯣ
ꯀꯦꯖꯤ ꯁꯥꯠꯂꯁꯨ ꯌꯨꯟꯛ ꯌꯨ ꯁꯤ ꯑꯦꯜ ꯃꯥꯜꯂꯣꯏ ꯑꯗꯨꯗꯤ ꯍꯧꯖꯤꯛꯤ ꯑꯩꯆ ꯏꯁ꯭ꯠ
ꯀꯩꯅꯣꯗꯤ ꯀꯩꯅꯣꯗꯤ
ꯑꯦ ꯔꯁꯔꯁꯨ ꯑꯗꯨꯝ ꯐꯖꯕꯅꯤ ꯔꯣꯌꯦꯜ ꯃꯦꯇ꯭ꯔꯤꯛ ꯍꯧꯖꯤꯛ ꯏ ꯌꯥꯗ꯭ꯔꯤ ꯌꯥ ꯌꯥꯗ꯭ꯔꯤꯁꯦ ꯃꯣꯏ ꯇꯤꯝꯁꯦ ꯀꯩꯅꯣꯅꯦ ꯑ ꯀꯩ ꯇꯔꯦ ꯀꯝꯕꯥꯏꯅꯦꯁꯟ ꯏꯥꯟ ꯆꯥꯟꯅꯗꯣꯔꯤꯕ ꯗꯤꯐꯦꯟꯗꯔꯁꯨ ꯌꯥꯝ ꯁꯤꯕ ꯑꯗꯣ ꯍꯟꯇꯛ ꯗꯤꯐꯦꯟꯗꯔ ꯑꯌꯥꯝꯕ ꯂꯧꯔꯦ ꯑꯗꯒꯤꯗꯤ ꯁꯦꯅꯤꯌꯔ ꯄ꯭ꯂꯦꯌꯔ ꯑꯃꯅꯤꯁꯨꯒ ꯌꯥꯎꯔꯦ ꯍꯥꯏ ꯇꯥꯔꯦ
ꯆꯦꯝꯄꯤꯌꯟ ꯂꯤ ꯄ꯭ꯔꯤꯃꯤꯌꯥꯔꯤ ꯀꯩ ꯌꯦꯡꯕ ꯀꯨꯏꯖꯔꯛꯄꯅꯤ
ꯍꯧꯖꯤ ꯍꯧꯗ꯭ ꯀꯩꯅꯣ
ꯎ ꯅꯠꯇꯦ ꯉꯍꯥꯟꯋꯥꯏꯒꯤꯁꯨ ꯋꯥꯔꯜ ꯀꯞ ꯇꯨ ꯊꯥꯎꯖꯟ ꯇ꯭ꯋꯦꯟꯇꯤ ꯇꯨꯒꯤ ꯑꯗꯨꯋꯥꯏ ꯂꯣꯏꯔꯛꯄꯗꯒꯤ ꯁꯨꯡꯅ ꯌꯦꯦꯟꯗ꯭ꯔꯦꯕ
ꯑꯣ ꯐꯦꯃꯤꯂꯤ ꯂꯤꯛ ꯋꯥꯔꯜ ꯀꯞ ꯂꯣꯏꯕꯒ ꯕꯦꯦꯟ ꯊꯅꯤꯄꯦ ꯃꯨꯉꯌꯣ ꯁꯤꯖꯟ ꯑꯣꯕ ꯑꯗꯨꯗꯒꯤꯗꯤ ꯀꯩꯅꯣꯗꯤ ꯍꯧꯒꯦꯅꯤ ꯑ ꯁꯥꯗ ꯍꯧꯒꯦꯔ
ꯁꯤꯗꯅꯤꯅꯦ ꯃꯣꯏ ꯄꯩꯁꯥ ꯐꯔꯣꯏ ꯑꯗꯨꯗ ꯁꯤꯗꯁꯨ ꯀ꯭ꯂꯕ ꯂꯩꯅꯗꯣꯏꯗ꯭ꯔꯣ ꯐꯖ ꯐꯖꯕ ꯀꯩ
ꯑꯪ ꯁꯤꯗꯒꯤꯗꯤ ꯑꯌꯥꯝꯕꯅꯤꯅꯅꯤ ꯇ꯭ꯔꯥꯟꯁꯐꯔ ꯆꯠꯄ ꯌꯥꯎꯅꯔꯅꯤ ꯏꯁꯇꯤꯜ ꯂꯩꯕ ꯌꯥꯎꯔꯅꯤ
ꯎ
ꯀꯟꯇ꯭ꯔꯤꯗꯗꯤ ꯁꯥꯟꯅꯗꯕ ꯏꯁꯥ ꯄꯥꯛ ꯐꯪꯗꯦꯕ ꯉꯁꯥ ꯐꯪꯖꯔꯀ ꯁꯅ ꯎꯝ ꯀꯗ ꯁꯥꯟꯅꯕꯁꯤꯁꯨ ꯄ ꯏꯁꯥ ꯐꯪꯗꯦ ꯐꯪꯗꯦ ꯃꯤꯟꯁ ꯀꯩ ꯍꯥꯏꯇꯥꯔꯦ ꯊꯛꯒꯕꯨꯗꯤ ꯐꯪꯒꯟꯅꯤꯗ꯭ꯔ
ꯎꯝ
ꯀ꯭ꯂꯞꯇ ꯁꯥꯟꯅ ꯀꯥꯟꯗꯩꯥ ꯐꯪꯕ ꯀꯥꯟꯗ
ꯑ ꯃꯣꯏꯅ ꯇꯥꯜꯂꯤꯕ ꯄꯩꯥ ꯃꯌꯥꯝꯁꯤ ꯂꯣꯏꯔꯦ ꯔꯣꯅꯥꯜꯗꯣꯗꯤ ꯀꯃꯥꯏꯅ ꯇꯧꯗꯣꯏꯖꯥꯠꯅꯣ ꯀ꯭ꯂꯕ
ꯃꯣ ꯑꯁꯨ ꯂꯩꯔ ꯄꯩꯁ ꯇ ꯍꯇꯅꯤ ꯁꯔꯕ ꯂꯒꯦ ꯑꯦꯛꯁꯇꯦꯟ ꯇꯧꯔꯅꯤꯣꯏ ꯀꯣꯟꯇ꯭ꯔꯦꯛꯇꯣ
ꯐꯅꯥꯟꯗ ꯄꯤꯔꯝꯒꯅꯤ ꯁꯥꯥꯃꯁꯨꯣ
ꯇꯨꯌꯦꯞ ꯃꯤꯂꯤꯌꯟ
ꯃꯣꯏꯁꯤꯅ ꯃꯃꯤꯡ ꯆꯠꯇ ꯆꯠꯇꯕꯗꯈ ꯌꯥꯎꯈꯠꯂꯛꯏꯁꯦ ꯀꯃꯥꯏꯅ ꯇꯧꯅꯣꯕ
ꯑꯍꯟ ꯑꯣꯏꯁꯜꯂꯛꯄꯅꯤ ꯀꯩꯅꯣ ꯑꯍꯟ ꯑꯣꯏꯁꯜꯂꯛꯄ ꯀꯥꯏ ꯁꯥꯟꯅ ꯉꯝꯗꯣꯏꯅꯣ
ꯑꯗꯨꯅ ꯀ꯭ꯂꯕꯅꯁꯨ ꯄꯥꯝꯂꯛꯇꯕꯅꯦꯕ
ꯑꯥ ꯍ ꯍ ꯃꯤ ꯀꯥꯏ ꯑꯍꯟ ꯑꯣꯏꯗꯨ ꯀꯥꯏ ꯄꯥꯝꯗꯣꯏꯅꯣ
ꯃꯗꯨꯇꯒ꯭ꯔꯗꯤ
ꯃꯣꯗꯔꯤꯠꯇꯣ ꯑꯦꯁꯤ ꯃꯤ ꯂꯥꯗ ꯑꯣꯅꯦ ꯉꯁꯥꯏ ꯄꯣꯔꯇꯨꯒꯜꯒꯤ ꯃꯝ ꯁꯥꯡꯕ ꯅꯨꯄꯥ ꯑꯃ ꯂꯤꯌꯣꯟ ꯑꯃ ꯌꯥꯎꯗꯣ
ꯑ
ꯈꯣꯡꯕ꯭ꯔꯥ
ꯈꯪꯗꯦ
ꯕꯣꯂꯤꯕꯣꯜꯒꯤ ꯄ꯭ꯂꯦꯌꯥꯔ ꯂꯤꯌꯣꯟ ꯑꯃ ꯌꯥꯎꯕꯅꯦꯕ ꯁꯨꯝ ꯁꯥꯕ ꯑꯃ
ꯑꯦ
ꯑꯗꯨꯒꯨꯝꯕꯣꯏ ꯁꯥꯟꯅꯃꯤꯟꯅꯅꯕꯅꯦ
ꯍꯧꯖꯤꯛꯁꯦ ꯑꯐꯥꯎꯕꯗ ꯂꯩꯕꯁꯦ ꯑꯝꯇ ꯌꯥꯎꯗ꯭ꯔꯦꯅꯤꯃꯤ
ꯍꯥ
ꯇ꯭ꯔꯣꯜꯗ
ꯀꯩꯗ ꯐꯥꯎ ꯋꯥ
ꯀꯩꯅꯣꯗꯤ
ꯃꯤꯌꯥꯝꯃꯤ ꯑꯃꯦꯔꯤꯀꯥꯗ ꯑꯃꯦꯔꯤꯀꯥꯒꯤ
ꯂꯣꯏ ꯍ ꯂꯣꯏ ꯃꯣꯏꯁꯦ ꯄꯩꯁꯥ ꯍꯣꯡꯉꯝꯃꯅꯤ ꯑꯗꯨꯗꯤ ꯀꯣ
ꯍꯣꯡ ꯑꯝꯅꯦ
ꯅꯦꯃꯥꯔꯁꯨ
ꯃꯦꯟꯃꯥꯔꯗ ꯁꯨꯝ ꯁꯟꯖꯦꯛꯁꯟ ꯂꯩꯒꯅꯤ ꯅ ꯃꯥꯁꯨ ꯂꯣꯏꯁꯤꯟꯒꯅꯤ ꯁꯟꯇꯣꯁꯇꯣ ꯀꯥꯎꯔꯣꯏ ꯑꯃꯡꯨꯛ ꯁ ꯂꯣꯏꯁꯤꯟꯒꯅꯤ ꯌꯥ ꯁꯥꯟꯅ ꯉꯝꯃꯔꯣꯏꯅꯦ
ꯎꯝ ꯃꯁꯥ ꯈꯔ ꯆꯥꯎꯈꯠꯂꯔꯝꯃꯦꯕ
ꯆꯥꯎꯈꯠꯄꯗ ꯃꯥꯒꯤ ꯈꯨꯔꯨꯒꯤ ꯁꯔꯇꯤꯔꯗꯣ
ꯎꯝ
ꯌꯥꯝ ꯐꯤꯕꯝ ꯌꯥꯝ ꯊꯤ ꯁꯣꯛꯑꯦꯕ
ꯂꯤꯒꯥꯃꯦꯟ ꯍꯥꯏꯗꯣꯏꯔꯥ ꯃꯅꯨꯡꯗ ꯑꯃ ꯁꯟꯗꯒ ꯌꯥꯎꯕ ꯑꯃ ꯂꯩꯗꯥꯏꯅꯦ
ꯑꯥ ꯑꯉꯧꯕ ꯑꯃ ꯌꯥꯎꯕꯗꯣꯡꯈꯪꯕ꯭ꯔ
ꯑꯗꯨꯅꯦ ꯑꯗꯨꯅꯦ ꯃꯔꯤꯟ ꯆꯠꯂꯤꯁꯦ
ꯑꯗꯨ ꯃꯣꯏꯗ ꯇꯠꯂꯝꯃꯅꯤ ꯏꯕꯨꯡꯉꯣ ꯕꯤꯂꯥꯟꯗꯦꯟꯁꯨ ꯑꯗꯨ ꯃꯔꯤꯟ ꯆꯠꯄ
ꯑꯥ
ꯑꯗꯒꯤꯗꯤ ꯇꯥꯃꯣ ꯑꯆꯧꯕꯗꯨꯣ ꯈꯪꯕ꯭ꯔꯥ
ꯎꯝ
ꯃꯣꯏ ꯑꯗꯨ ꯇꯠꯄ ꯁꯅ ꯊꯣꯛꯄꯤꯁꯨ ꯇꯠꯄ ꯎꯝ
ꯑꯗꯣ ꯀꯔꯤꯌꯦ ꯗꯤꯅꯦꯆꯟꯗ꯭ꯔ ꯍꯣꯏꯗꯤ ꯐꯖꯅ ꯐꯪꯕ ꯅꯠꯇ꯭ꯔꯣ
ꯗꯤꯟꯆꯗ꯭ꯔ ꯍꯣꯏꯁꯨ ꯑꯗꯨꯗꯨ ꯇꯠꯂꯤꯅꯤ ꯀꯩꯅꯣ ꯑꯣꯄꯔꯦꯁꯟ ꯇꯧꯔ ꯁꯦꯝꯃꯦꯗꯅ ꯅ ꯁꯥꯟꯅꯔ ꯉꯝꯗ꯭ꯔꯦ ꯃꯥ ꯋꯥꯟ ꯀꯦꯔꯂꯥ ꯕꯥꯔꯁꯇ ꯂꯧꯕꯗ ꯋꯥꯟ ꯀꯣꯗꯅꯤꯅꯣ
ꯑꯗꯨ ꯄꯨꯂꯞꯁꯨ ꯄꯤꯕꯨ ꯄꯤꯔꯛꯖꯥꯠꯂꯣ ꯑꯗꯨꯕꯣ
ꯑ ꯇꯞꯅ ꯇꯝꯕꯤꯗꯅꯦ ꯇꯗ ꯃꯥꯏ ꯃꯦꯅꯦꯖꯔꯅ ꯈꯔ ꯂꯧꯈ꯭ꯔꯅꯤ
ꯎꯝ
ꯃꯦꯅꯦꯖꯔ
ꯑꯣꯜꯃꯣꯁꯥ ꯐꯥꯏꯞ ꯃꯦꯗꯜ ꯇ꯭ꯨꯋꯅꯇꯤ ꯂꯥꯛꯈꯨꯛꯇꯤ ꯂꯧꯈ꯭ꯔꯦ ꯅꯪꯗꯤ ꯑꯩꯒꯤ ꯄ꯭ꯔꯣꯐꯦꯁꯅꯦꯜ ꯄ꯭ꯂꯦꯌꯥꯔꯅꯦꯕ ꯑ ꯑꯩꯁꯦ ꯄ꯭ꯂꯦꯌꯔꯅꯦꯕꯀꯣ ꯑꯩꯒꯤ ꯃꯦꯅꯦꯖꯔ ꯅꯪ ꯂꯩꯗꯣꯏꯅꯦꯕ ꯍꯥꯏꯗ ꯑꯩꯀꯤꯁꯨ ꯏꯁꯄꯣꯟꯁꯔ ꯑꯣꯏꯒꯦꯔꯥ ꯑꯃ ꯑꯣꯏꯒꯦꯔꯥ ꯑꯦ ꯑꯇꯣꯞꯄ ꯀ꯭ꯂꯕꯀꯤ ꯀꯣꯟꯇꯦꯛ ꯂꯥꯛꯀꯒꯦ ꯑꯩ ꯂꯣꯏ ꯑꯩ ꯂꯣꯏ ꯁꯤꯟꯗꯣꯏꯅꯦꯕ
ꯑꯣ ꯌꯣꯟꯊꯣꯛꯀꯦꯁꯨ ꯂꯩꯒꯦ ꯍꯥꯏꯔꯁꯨ
ꯑꯥ ꯑꯐꯥꯎꯒꯤ ꯑꯐꯥꯎ ꯍꯥꯏꯕꯁꯤ ꯍꯧ ꯍꯧꯖꯤꯛ ꯂꯩꯗꯣ ꯑꯐꯥꯎꯒꯤ ꯑꯦ ꯃꯦꯅꯦꯖꯔꯗꯣ ꯌꯥꯝ ꯐꯩ ꯍꯥꯏꯕꯅꯦꯕ
ꯑꯣ ꯑꯐꯥꯎꯒꯤ ꯄꯩꯁꯥꯗꯤ ꯐꯁꯥ ꯐꯪꯉꯕ꯭ꯔꯣ ꯍꯥꯥ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯇꯥꯕ꯭ꯔꯣ ꯇꯥꯕ꯭ꯔꯣ ꯍꯜꯂꯣ ꯍꯜꯂꯣ